ꯂ
ꯇꯥꯛ ꯆꯥꯔꯕꯣ
ꯆꯥꯔꯦ ꯅꯪꯗꯤ
ꯆꯥꯈ꯭ꯔꯦ ꯑꯩꯁꯨ
ꯀꯔꯤ ꯃꯊꯦꯜ ꯆꯥꯔꯣ
ꯑꯁ ꯉꯁꯤꯗꯤ ꯌꯦꯟ ꯆꯥꯏ ꯑꯗꯨꯒ
ꯀꯔꯤꯄꯥ
ꯌꯦ ꯆꯑ
ꯍꯥꯎꯥꯎꯅꯦ
ꯎꯝ ꯏꯟꯁꯃꯗꯨꯒ ꯇꯥꯡꯖꯤꯡ ꯃꯦꯠꯄ ꯑꯃ ꯑꯗꯨꯒ ꯆꯝꯐ꯭ꯔꯨꯠ ꯀꯀ꯭ꯔꯣꯝ ꯆꯝꯐ꯭ꯔꯨꯠ ꯅꯣꯏꯗꯤ
ꯑꯩꯈꯣꯏꯗꯤ ꯎꯝ ꯀꯩꯅꯣ ꯑꯣꯛꯁꯥ ꯊꯣꯡꯕ ꯑꯃꯒ ꯑꯣꯛꯁꯥ ꯑꯀꯥꯡꯕꯗ ꯑꯗꯨ ꯊꯣꯡꯕꯒ ꯑꯃꯒ ꯊꯥꯡꯖꯤꯡ ꯑꯃꯦꯠꯄ ꯑꯃꯒ ꯆꯝꯐꯨꯠ ꯑꯃꯒ ꯆꯥꯏ
ꯀꯞ ꯃꯅꯥꯏꯒꯦ ꯇꯧꯋꯦꯅꯦ
ꯎꯝ ꯅꯪꯒꯤ ꯏꯟꯁꯥꯡ ꯍꯥꯏꯔꯒ ꯑꯩ ꯆꯥꯛ ꯌꯥꯝ ꯂꯥꯝꯂꯑꯦ ꯍꯧꯖꯤꯛ ꯉꯥꯏꯍꯥꯛ ꯂꯩꯔꯒ ꯆꯥꯛ ꯄꯥꯒꯅꯦ
ꯆꯂ ꯆꯂ
ꯑꯩ ꯉꯁꯥꯏꯗꯣ ꯉꯟꯅ ꯆꯥꯕꯤꯕꯒꯤ ꯆꯥꯛ ꯂꯥꯝꯈ꯭ꯔꯦ ꯄꯨꯡ ꯀꯌꯥꯗꯨꯅꯣ ꯆꯥꯕꯗꯣ ꯃꯝꯗ꯭ꯔꯤꯉꯩꯗ ꯆꯥꯕꯤꯕꯒꯦ ꯆꯥ ꯌꯥꯝ ꯅꯥꯝꯈ꯭ꯔꯦ
ꯑꯁ ꯌꯥꯝ ꯉꯟꯅ ꯆꯥꯕ ꯃꯥꯜꯂꯦꯅꯦꯅ
ꯍꯣꯏ ꯑꯩ ꯉꯟꯅ ꯆꯥꯕꯤꯕꯒꯤ ꯆꯥꯛ ꯂꯥꯛꯑꯝꯃꯦ ꯍꯧꯖꯤꯛ
ꯅꯪ ꯆꯤꯡꯗ ꯂꯩꯕ꯭ꯔꯣ ꯇꯝꯄꯥꯛꯇ ꯂꯩꯕ꯭ꯔꯣ
ꯑꯩꯗꯤ ꯑꯗꯨꯝ ꯄꯥꯡꯅꯩꯗ ꯂꯩꯌꯦ
ꯌꯨꯝꯗ
ꯎꯝ ꯌꯨꯝꯗ ꯑꯗꯨꯝ ꯂꯩꯅꯤꯡꯅꯤꯡꯕ ꯃꯐꯝꯗ ꯀꯣꯏ ꯂꯩ ꯂꯩꯌꯦ ꯑꯩꯒꯤ ꯃꯐꯝ ꯍꯥꯏꯕ ꯌꯥꯗꯦ
ꯑꯣ ꯌꯥꯝ ꯅꯨꯡꯉꯥꯏ ꯑꯅꯦ ꯅꯪꯗꯤ ꯎ
ꯅꯨꯡꯉꯥꯏꯌꯦ ꯅꯨꯡꯉꯥꯏꯌꯦ ꯅꯪꯗꯤ
ꯑꯩ
ꯊꯕꯛ ꯇꯧꯔꯒ ꯂꯩꯕ꯭ꯔꯣ
ꯑꯁ ꯊꯕ ꯇꯧꯕꯗꯗꯗꯤ ꯏꯆꯦꯒ ꯂꯩꯦ ꯀꯔꯤ ꯀꯔꯤ ꯇꯧꯕ꯭ꯔꯥ ꯅꯪ ꯉꯁꯤꯗꯤ
ꯑꯩ ꯉꯁꯤꯗꯤ ꯑꯗꯨꯝ ꯆꯥꯛ ꯊꯣꯡꯉꯒ ꯐꯤꯛ ꯁꯨꯔꯒ ꯌꯨꯝ ꯁꯦꯡꯡꯂꯒ
ꯑꯗꯨꯝ ꯐ꯭ꯔꯤ ꯇꯥꯏꯝꯗ ꯐꯤ ꯐꯅꯦꯛ ꯑꯗꯨꯝ ꯆꯥꯔꯒ ꯂꯩꯑ
ꯐꯩꯅꯦ ꯊꯕꯛ ꯌꯥꯝ ꯀꯜꯂꯦꯅꯦ ꯅꯪꯗꯤ
ꯑꯁ ꯀꯥꯟꯗꯦꯗ ꯅꯪꯗꯤ ꯀꯔꯤ ꯀꯔꯤ ꯇꯧꯔꯒ ꯂꯩꯕ꯭ꯔꯣ
ꯁꯤꯗꯤ ꯀꯣꯏ ꯆꯠ ꯂꯩꯦ ꯑꯗꯨꯒꯗꯨꯀ ꯌꯨꯝꯗ ꯍꯜꯂꯛꯦ ꯇ ꯇꯨꯝ ꯃ ꯇꯒ ꯀꯦꯁꯨꯃꯦ
ꯌꯦ ꯃꯌꯥꯝ ꯁꯟꯅꯥꯒꯅꯨꯀꯣ ꯂꯥꯏꯔꯤꯛ ꯀꯟꯅ ꯄꯥꯎ ꯂꯥꯏꯔꯤꯛ ꯇꯝꯃꯤꯕ ꯅꯠꯇ꯭ꯔ ꯅꯪ
ꯑꯁ ꯑꯩ ꯂꯥꯏꯔꯤꯛ ꯇꯝꯕ ꯇꯣꯛꯈ꯭ꯔꯦꯅ‌ꯦ
ꯀꯔꯤꯒꯤ
ꯑꯁ ꯂꯩꯔꯤꯛ ꯇꯝꯕꯖ‌ꯦ ꯌꯥꯝ ꯋꯥꯏꯅ‌ꯤ
ꯋꯥꯕ ꯌꯥꯗꯦ ꯀꯩꯅꯣ ꯍꯌꯦꯡ ꯋꯥꯏ ꯂꯧꯕ ꯁꯨꯔꯒ ꯂꯩꯒꯅꯤꯀꯣ ꯅꯪ
ꯂꯧ ꯁꯨꯕꯅꯁꯨ ꯐꯈ꯭ꯔꯦꯗ ꯍꯧꯖꯤꯛ ꯃꯇꯝꯗꯤ
ꯑꯁ ꯀꯗꯥꯏꯗꯒꯤ ꯂꯧ ꯁꯨꯕꯗꯤ ꯌꯥꯝ ꯋꯥꯕꯅꯦ
ꯑ ꯈꯪꯗꯦꯗ ꯂꯧꯁꯨ ꯁꯨꯅꯤꯡꯗꯕ ꯊꯕꯛꯁꯨ ꯁꯨꯅꯤꯗꯕ ꯀꯔꯤꯗꯤ ꯎꯄꯥꯏꯂꯩ
ꯅꯪ ꯅꯪ ꯂꯥꯏꯔꯤꯛ ꯇꯝꯕ ꯃꯇꯝꯗ ꯐꯖꯅ ꯇꯝꯗ꯭ꯔꯗꯤ ꯍꯌꯦꯡ ꯋꯥꯏ ꯅꯪ ꯀꯩꯅꯣ ꯅꯤꯡꯍꯟꯅꯒꯅꯤꯀꯣ
ꯅꯤꯡꯍꯜ ꯂꫭꯏꯗ ꯑꯁ ꯅꯨꯄꯤ ꯊꯤꯔꯒ ꯌꯨꯝ ꯄꯥꯟꯜꯂꯁ ꯖꯤꫪꯥꯏꯅꯜꯂꯦ
ꯑꯁ ꯑꯁ ꯑꯁ ꯅꯆꯤꯟ ꯊꯤꯕ ꯅꯪꯅ ꯑꯗꯨꯃꯥꯏ ꯉꯝꯒꯗ꯭ꯔꯣ
ꯑꯁꯦꯡꯕꯒꯤꯅꯤ
ꯅꯨꯄꯤ ꯊꯤꯔꯒꯦ ꯍꯥꯏꯕ ꯅꯨꯄꯥꯁꯤꯡꯁꯦ ꯌꯥꯝꯅ ꯊꯦꯡꯅ ꯊꯤꯅꯕꯅꯤ ꯀꯣ ꯍꯥꯏꯕꯤꯗ‌ꯦ ꯍꯥꯏꯒꯅꯨ ꯈꯪꯗꫪ‌ꯦꯗ
ꯅꯨꯄꯤ ꯊꯤꯔꯒ ꯌꯥꯝ ꯋꯥꯕꯅꯦ ꯑꯩꯈꯣꯏꯁꯨ ꯑꯩꯗꯤ ꯌꯨꯝ ꯄꯥꯜꯂꯦ ꯑ‌ꯦ ꯏꯆꯥ ꯑꯃ ꯂꯩꯔꯦ ꯌꯥꯝ ꯋꯥꯕꯅꯦ
ꯀꫪꯤꯒꯤ ꯋꯥꯏꫪꯤꯕꯅꫭ
ꯍ
ꯀꯔꯤꯒꯤ ꯋꯥꯏꯒꯤꯕꯅꫭ
ꯑꯁ ꯌꯥꯝ ꯋꯥꯥꯏꯌꯦ ꯑꯩꯈꫭꯗꯤ ꯄꯩꯁꯥ ꯊꯣꯛꯇꯕꯅꯤꯅ
ꯅꯆꯥꯅꯨꯄꯤꯗꯨ ꯁ꯭ꯀꯨꯜ ꯆꯠꯂꯤꯕꫭ
ꯏꯆꯥ ꯅꯨꯄꯤ ꯍꯣꯏ ꯁ꯭ꯀꯨꯜ ꯆꯠ ꯁꯟꯗꯛ ꯃꯣꯏ ꯁꯨꯇꯤ ꯄꯤꯕꯀꯣ ꯑꯗꯨꯒꯤ ꯑꯣꯟꯂꯥꯏꯟ ꯀ꯭ꯂꯥꯁ ꯂꯧꯔꯒ ꯂꯩꯌ‌ꯦ
ꯎꯝ ꯑꯁ ꯌꯥꯝ ꯆꯥꯎꯔꯝꯃꯅꯤꯅꯦ
ꯈꯪꯗꯦꯗ ꯆꯥꯎꯕꫪ ꯆꯥꯎꯗꯕ꯭ꯔꯥ ꯆꯥꯎꯕ ꯍꯩꯇ꯭ꯔꯦ ꯌꯦꯡꯕ ꯑꯗꯨꯝ ꯌꯦꯡꯉꯒ ꯂꯩꯕ꯭ꯔꯥ ꯈꯪꯗꯦ ꯆꯥꯎꯕ ꯍꯩꯇ꯭ꯔꯦ
ꯆꯥꯡ ꯄꯤꯔꯁ ꯃꯁꯛ ꯊꯤꯔꯝꯒꯅꯤꯗ ꯃꯃꯥ ꯂꯧꯕꯒꯤꯀꯣ
ꯏꯁꯃꯤꯗꯤ ꯏꯆꯥ ꯅꯨꯨꯄꯤ ꯑꯩ ꯃꯥꯟꯗꯦ ꯌꯥꯝ ꯐꯖꯩ ꯍꯥꯏꯔꯤ ꯀꯥꯟꯗ ꯅꯣꯏꯅ ꯊꯤꯌ‌ꯦ ꯃꯨꯛ ꯍꯥꯏꯔꯤꯕ
ꯅꯪꯅꯗꯤ ꯃꯤꯅꯗꯤ ꯁꯨꯃꯥꯏꯅ ꯍꯥꯏꯅꯕ ꯃꯃꯥ ꯁꯛꯊꯤꯕꯅꯤꯅ ꯃꯆꯥꯅꯨꯄꯤꯁꯨ ꯁꯛꯗꯤꯌ‌ꯦ
ꯐꯖꯩꯌꯦ ꯐꯖꯩꯌꯦ ꯅꯪ ꯑꯗꯨꯃꯥꯏ ꯍꯥꯏꯒꯅꯨ ꯊꯤ ꯍꯥꯏꯒꯅꯨ ꯐꯖꯥꯏ ꯏꯆꯥꯗꯤ ꯆꯥꯡꯗꯝꯅꯐꯝ ꯂꯩꯇ꯭ꯔꯖꯥꯠꯅꯤ ꯐꯖꯕꯅ
ꯈꯪꯗꯦꯗ ꯃꯤꯅ ꯑꯗꯨꯃꯥꯏ ꯍꯥꯏꯅꯕꯗꯣ
ꯃꯆꯥ ꯊꯤꯔꯁꯨ ꯐꯖꯔꯁꯨ ꯂꯣꯏꯅ ꯅꯨꯡꯁꯤꯕꯅꯦ ꯏꯆꯥꯗꯒꯤ ꯍ‌ꯦꯟꯕ ꯀꯔꯤꯁꯨ ꯂꯩꯇꯕꯅꯦ
ꯎꯝ ꯍꯌꯦꯡ ꯋꯥꯥꯏ ꯌꯦꯡꯕ ꯇꯥꯔꯦꯗꯅ ꯑꯗꯨꯗꯤ
ꯌꯥꯡꯉꯣ ꯅꯪ ꯐꯥꯎ ꯀꯣꯏꯅꯤꯡꯔꯛꯄ꯭ꯔꯥ ꯈꯪꯗꯦ
ꯑꯩꯗꯤ ꯈꯪꯗꯦꯗ
ꯑꯥ
ꯈꯪꯗꯦꯅꯦ ꯑꯉꯥꯡ ꯃꯆꯥꯗꯨꯕꯨ ꯑꯩꯅ ꯀ꯭ꯔꯃꯥꯏ ꯀꯣꯏꯒꯦꯔꯥꯅꯤ
ꯑꯦꯁ ꯅꯨꯄꯤ ꯃꯆꯥꯗꯤ ꯌꯥꯝ ꯊꯨꯅ ꯆꯥꯎꯕꯅꯦ ꯆꯍꯤ ꯃꯉꯥ ꯇꯔꯨꯛꯇꯒꯤ ꯖ꯭ꯔ ꯖ꯭ꯔ ꯆꯥꯎꯕꯅꯦ ꯌꯥꯝ ꯀꯨꯏ ꯍꯧꯗꯕꯅꯦ
ꯑꯗꯨꯗꯤ ꯌꯦꯡꯉꯁꯤꯔꯥ ꯈꯟꯗꯦꯅꯦ ꯑꯩ ꯑꯣꯏꯅ
ꯏꯁ ꯏꯁ ꯁꯤꯁ ꯑꯩꯗꯤ ꯏꯆꯥ ꯅꯨꯨꯄꯤ ꯍꯟꯅꯨꯕꯗꯗꯤ ꯄꯤꯔꯣꯏꯗꯥ ꯍꯨꯍꯨꯍꯨ
ꯍꯅꯨꯕꯗꯗꯤ ꯄꯤꯔꯦꯌꯦ ꯏꯆꯥ ꯅꯨꯨꯄꯤꯗꯤ ꯃꯇꯤꯛ ꯆꯥꯕ ꯃꯃꯥ ꯑꯩꯅ
ꯑꯩꯅ ꯉꯟꯅ ꯌꯨꯝ ꯄꯥꯜꯂꯁꯨ ꯏꯆꯥꯕꯨꯗꯤ ꯄꯥꯜꯍꯜꯂꯣꯏꯌꯦ ꯑꯦ
ꯌꯥꯝ ꯁꯤꯡꯉꯤꯅꯦ
ꯁꯤꯡꯗꯦꯗ ꯁꯤꯡꯕꯒꯤ ꯃꯇꯝ ꯂꯣꯏꯈ꯭ꯔꯦ ꯅꯪꯗꯤ ꯎꯗꯕ ꯀꯨꯏꯔꯦꯅꯦ
ꯍꯣꯏ ꯑꯩꯁꯦ ꯌꯨꯝꯗ
ꯀꯃꯥꯏ ꯀꯃꯥꯏ ꯂꯦꯜꯂꯤꯒꯦ
ꯈꯪꯗꯗ ꯄꯪꯂꯩ ꯂꯩꯕ ꯍꯥꯏꯕꯗꯨꯅꯤ ꯁꯨꯝ
ꯌꯥꯝ ꯅꯨꯡꯉꯥꯏꯔ ꯃꯥꯜꯂꯦꯅꯦ ꯁꯛꯐꯥꯎ ꯎꯗꯔꯦꯅꯦ
ꯏꯁ ꯅꯨꯡꯉꯥꯏꯇꯦꯗ ꯈꯣꯏꯁꯨ ꯅꯣꯏ ꯂꯩꯕꯒ ꯑꯩꯈꯣꯏ ꯂꯩꯕꯒ ꯆꯞ ꯃꯥꯟꯅꯩꯗ ꯑꯗꯨꯝ
ꯅꯨꯡꯉꯥꯏꯔꯝꯒꯅꯤ ꯎꯗꯕ ꯀꯨꯏꯔꯦ
ꯅꯣꯡꯃ ꯆꯥꯛ ꯆꯔꯥ ꯃꯦꯟ ꯆꯥꯃꯤꯟꯅꯁꯦ ꯏꯕꯥꯏ ꯈꯣꯏꯒ
ꯍꯣꯏ ꯂꯥꯛꯑꯣ ꯀꯔꯤ ꯆꯥꯁꯦ ꯍꯥꯏꯔꯣ
ꯈꯪꯗꯦ ꯅꯣꯏ ꯆꯤꯡꯒꯤ ꯎ ꯆꯥꯛꯇꯣ ꯑꯩ ꯑꯩꯈꯣꯏꯔꯣꯝꯗ ꯑꯁ ꯂꯩꯔꯦꯅꯦ ꯌꯥꯝ ꯍꯥꯏꯅꯩꯅꯦ ꯃꯤꯅ ꯀꯃꯥꯏ ꯈꯪꯕ꯭ꯔꯥ ꯅꯣꯏ
ꯍꯩꯔꯣ ꯍꯩ ꯂꯩꯔꯗꯤ ꯈꯔ ꯄꯤꯕꯤꯔꯛꯎꯅꯦ
ꯎꯝ ꯑꯁ ꯄꯨꯕꯗꯤ ꯌꯥꯕ ꯑꯗꯨ ꯌꯨꯝ ꯌꯧꯔꯒ ꯈꯨꯏꯔꯗꯤꯀꯣ ꯆꯥꯕꯗꯣ ꯍꯥꯎꯔꯣꯏꯕ ꯑꯗꯨꯒꯤ ꯐ꯭ꯔꯦꯁ ꯑꯣꯏꯅ ꯆꯥꯕꯗꯤ ꯍꯥꯎꯕ
ꯎꯝ
ꯃꯣꯔꯣꯛꯀ ꯆꯤꯅꯤꯒ ꯊꯨꯝ ꯃꯦꯠꯂꯒ ꯍꯥꯎꯕꯅꯦ
ꯑꯣ ꯀꯔꯤ ꯍꯩꯔꯥ ꯍꯥꯏꯅꯧꯔꯣ ꯅꯪ ꯍꯥꯏꯁꯦ
ꯍꯩꯅꯧ ꯅꯠꯇꯦꯗ ꯎꯝ
ꯀꯔꯤ
ꯔꯦꯠ ꯆꯤꯔꯤꯁ ꯈꯪꯕ꯭ꯔꯥ ꯑꯗ ꯑꯗꯨꯅꯦ
ꯑꯣ ꯑꯣ ꯑꯗꯨꯗꯣ ꯈꯪꯉꯦ ꯈꯪꯉꯦ ꯂꯩꯕ꯭ꯔꯣ
ꯍꯣꯔꯦ ꯑꯁ ꯌꯥꯝ ꯄꯥꯜꯂꯦꯗ ꯄꯥꯝꯕꯤꯗꯗꯤ ꯅꯨꯡꯁꯥꯁꯨ ꯊꯦꯡꯃꯤꯅ ꯑꯗꯨꯒꯤ ꯃꯍꯥꯎ ꯌꯥꯝꯅ ꯂꯩꯌꯦ ꯅꯣꯡꯃ ꯂꯥꯛꯀꯥꯟꯗ ꯄꯨꯔꯛꯀꯦ
ꯄꯨꯔꯛꯑꯣ ꯆꯥꯅꯤꯡꯉꯤꯅꯦ ꯑꯩꯣꯏꯔꯣꯝꯗꯗꯤ ꯍꯩꯅꯧ ꯅꯠꯇ꯭ꯔꯗꯤ ꯍꯩ ꯂꯩꯇꯦꯅꯦ ꯍꯩꯅꯧꯗꯤ ꯑꯁ ꯃꯇꯝꯅꯤꯅꯤꯅꯀꯣ ꯃꯔꯥꯡ ꯌꯥꯝ ꯀꯥꯏꯈ꯭ꯔꯖꯥꯠꯅ ꯍꯥꯏꯅꯧꯗꯦ
ꯅꯣꯏ ꯌꯨꯝꯗꯁꯨ ꯄꯕ꯭ꯔꯥ ꯍꯥꯏꯩꯅꯣ
ꯍꯣꯏ ꯑꯩꯈꯣꯏꯔꯣꯝꯗꯁꯨ ꯑꯩꯈꯣꯏꯔꯣꯝꯗꯁꯨ ꯍꯩꯅꯧ ꯄꯥꯜꯂꯦ
ꯑꯁ ꯃꯨꯜꯂꯝꯒꯅꯤꯀꯣ ꯍꯧꯖꯤꯛꯇꯤ ꯃꯨꯟꯕ ꯃꯇꯝ ꯑꯣꯏꯔꯝꯒꯅꯤ
ꯍꯩꯅꯧ ꯃꯨꯟꯕꯅꯤꯅ ꯑꯁ ꯂꯝꯕꯤꯔꯒ ꯍꯩꯅꯧꯅ ꯋꯥꯏ ꯆꯥꯏꯔꯗ ꯆꯥꯕꯤꯕꯁꯤꯡꯒ
ꯆꯠꯄꯁꯨ ꯌꯥꯔꯝꯃꯔꯣꯏꯀꯣ ꯍꯩꯅꯧ ꯉꯥꯛꯇꯅꯤꯅ
ꯎꯝ ꯑꯩ ꯈꯨꯟ ꯆꯠꯄ ꯃꯤ ꯁꯤꯅ ꯑꯗꯨꯝ ꯑꯗꯨꯝ ꯈꯨꯜꯂꯒ ꯑꯗꯨꯝ ꯆꯥꯟꯅꯔꯕꯅꯦ ꯄꯥꯟꯕꯗꯣ ꯌꯥꯝ ꯌꯥꯝꯃꯟꯕꯅꯤꯅꯀꯣ
ꯎꯝ
ꯈꯔ ꯌꯥꯝꯅ ꯄꯥꯜꯂꯝꯕꯅꯦ ꯅꯍꯥꯟꯃꯨꯛ ꯂꯦꯟ ꯇꯥꯕꯗꯣ ꯑꯗꯨꯗꯒꯤ ꯂꯣꯏꯅ ꯂꯦꯟꯅ ꯂꯣꯏꯅ ꯇꯥꯍꯟꯅꯤꯡ ꯀꯔꯤꯍꯕ
ꯑꯩ ꯌꯨꯝꯗ ꯂꯥꯛꯄ ꯀꯥꯟꯗꯀꯣ
ꯎꯝ
ꯏꯟꯁꯥ ꯅꯨꯄꯤꯤꯒꯤ ꯐꯖ ꯐꯖꯕ ꯐꯔꯣ ꯁꯅꯔ ꯀ
ꯂꯩꯔꯛꯄ ꯌꯥꯕꯅꯦ ꯅꯪꯁꯨ ꯁꯨꯞ ꯀꯨꯏꯔꯒ ꯁꯕ ꯀꯣꯏꯅ ꯆꯜꯂꯒ ꯅꯣꯡꯃꯠꯇꯐ ꯀ ꯁꯨ ꯂꯩꯔꯛꯇꯦꯗ
ꯑꯩꯒꯤ ꯑꯁ ꯊꯕꯛꯁꯤꯅ ꯆꯤꯟꯕꯁꯤꯅꯥ
ꯊꯕꯛ ꯆꯦꯟꯕꯗꯤ ꯃꯤ ꯂꯣꯏꯅꯗ ꯆ ꯆꯦꯟꯅꯅꯕꯅꯦ ꯅꯪꯗꯤ ꯌꯥꯝꯅ ꯄꯣꯡꯈ꯭ꯔꯦꯗ ꯍꯥꯟꯅ ꯄꯨꯜꯂꯝꯕꯒ ꯍꯧꯖꯤꯛꯀ ꯌꯥꯝꯅ ꯈꯦꯅꯔꯦꯗ
ꯆꯨꯝꯅ ꯁꯣꯝꯅ ꯇꯥꯛꯄꯤꯔꯤꯕꯁꯦ ꯑꯩꯁꯨ
ꯍꯥꯟꯅ ꯍꯥꯟꯕ ꯌꯥꯝꯅ ꯐꯖꯅ ꯑꯗꯨꯝ ꯄꯨꯜꯂꯝꯕꯗꯣ ꯑꯩꯅ ꯌꯨꯝ ꯄꯥꯟꯈ꯭ꯔꯕ ꯃꯇꯨꯡꯗꯗꯤ
ꯄꯨꯟꯕꯗꯣ ꯄꯥꯛ ꯆꯪꯗꯕ꯭ꯔꯥ ꯈꯪꯗꯦ ꯌꯥꯝ ꯄꯣꯡꯈ꯭ꯔꯦ
ꯎꯝ ꯅꯨꯡꯁꯤꯕꯅꯦ ꯃꯇꯝꯗꯀꯣ ꯅꯪꯒ ꯅꯥꯞ ꯏꯆꯣ ꯆꯣꯔꯒꯥ
ꯆ ꯁꯨꯍꯇ ꯀ
ꯍꯣꯏꯅꯦ ꯑꯗꯨꯅꯦ ꯍꯥꯏꯔꯤꯁꯦ ꯍꯧꯖꯤꯛꯀꯗꯤ ꯌꯥꯝ ꯈꯦꯅꯔꯦ ꯅꯪꯁꯨ ꯄꯥꯈꯪ ꯌꯥꯝ ꯐꯥꯔꯤꯗꯨꯗꯤ ꯄꯥꯈꯪ ꯀꯣꯏꯏꯔꯔꯣꯏ ꯄꯥꯈꯪ ꯁꯥꯔꯤ ꯑꯣꯜꯂꯅꯤ
ꯑꯁ ꯅꯪ ꯍꯥꯏꯕ ꯌꯥꯝ ꯆꯨꯝꯃꯤꯅꯦ ꯄꯥꯈꯪ ꯁꯔꯤ ꯑꯣꯏꯔꯛꯀꯦ ꯇꯧꯔꯤꯅꯦ
ꯎꯝ
ꯋꯥꯈꯟꯒꯁꯤ
ꯊꯤꯈꯤꯔꯣꯏꯗꯔꯥ
ꯅꯨꯄꯤ ꯊꯤꯅꯤꯉꯥꯏꯁꯦ ꯈꯪꯗꯦꯅꯤ ꯊꯤꯐꯝ ꯂꯩꯇꯕ
ꯀꯅꯥ ꯀꯅꯥ ꯀꯣꯏꯕ꯭ꯔꯣ
ꯅꯨꯄꯤꯁꯦ ꯑꯃꯨꯐꯥꯎ ꯀꯣꯏꯔꯛꯇ꯭ꯔꯤꯗ ꯑꯩꯈꯣꯏꯗꯤ